ꯍꯜꯂꯣ
ꯑ ꯇꯥꯏꯦ ꯇꯔ
ꯅꯪꯅ ꯀꯤꯗꯣꯏꯔꯣ ꯅꯪ ꯅꯨꯡꯁꯤꯈꯤꯗꯣꯏꯔꯣ
ꯌꯦ ꯇꯧꯕꯅꯦ ꯅꯣꯁꯇꯣ
ꯎꯝ
ꯅꯪꯗꯦ
ꯣꯂꯦ ꯇꯨꯅꯤ
ꯏꯔꯔꯣꯏ ꯔꯘꯨꯅꯥꯊ
ꯌꯦꯅꯣꯏ ꯌꯦꯡꯁꯤꯗꯤ ꯋꯥꯔ ꯄꯊꯥꯔ
ꯅꯪꯁꯨꯨꯅ ꯅꯣꯁꯒ ꯏꯕ꯭ꯔꯥꯅ
ꯏꯖ ꯅꯣꯁꯅꯃꯤ ꯀꯇ ꯈꯔ ꯈꯔ
ꯍꯥ
ꯅꯣꯁꯇꯣ ꯅꯨꯃꯤꯠ ꯈꯨꯗꯤꯡꯒꯤ ꯊꯃꯣꯏꯒꯤ ꯑꯣꯏꯕ ꯏꯌꯦꯕ
ꯑꯣ ꯅꯪꯒꯤ ꯇꯣꯉꯥꯟꯕ ꯗꯥꯏꯔꯤ ꯃꯦꯟꯇꯦꯟ ꯇꯧꯕ
ꯌꯦꯁꯦꯦ
ꯊꯖꯗꯤ
ꯍꯣꯏ
ꯅꯪꯕꯨ ꯅꯣꯠꯁꯤꯏ ꯅꯪ ꯅꯣꯠꯁꯤꯏꯕ ꯃꯤ ꯃꯥꯟꯗꯕ
ꯎꯝ ꯑꯩ ꯏꯅꯃꯤ ꯀꯗꯦꯟꯒꯦ ꯑꯩꯈꯣꯏ ꯐꯧꯒꯤ ꯄꯩꯁꯥ ꯂꯥꯛꯄ ꯅꯨꯃꯤꯠ ꯈꯨꯗꯤꯡꯒꯤ ꯏꯁ ꯁꯜꯂꯤꯅꯤꯅ ꯎꯝ ꯑꯩꯩꯅꯉꯗ ꯍꯅ ꯖ ꯍꯥꯏ꯭ꯔ ꯑꯩ ꯂꯥꯛꯄꯇꯤ ꯀ꯭ꯔꯣꯄꯇꯤꯅꯦ
ꯌꯥꯝ ꯅꯨꯡꯉꯥꯏꯅꯤꯀꯣ
ꯅꯪ ꯑꯣꯏꯍꯜꯂꯒꯦꯅ ꯈꯜꯂꯕ ꯑꯩꯅ
ꯑꯩ ꯄꯝ ꯔ꯭ꯔꯣ
ꯄꯝ ꯅꯨꯡꯁꯤ ꯑꯩꯅ ꯀꯔꯝ ꯍꯥꯏꯅ ꯐꯣꯡꯗꯣꯛꯀꯗꯕꯅꯣꯕꯗꯤ ꯈꯪꯗ꯭ꯔꯦ
ꯑꯩꯩꯅꯣ ꯍꯖꯤ ꯄꯩꯁꯥ ꯌꯥꯝ ꯇꯤꯡꯅꯤꯍꯦ
ꯎꯝ ꯇꯤꯡꯉꯁꯅꯨ ꯅꯨꯡꯁꯤꯅ ꯁꯨꯡꯅꯥꯥꯡꯒꯤ ꯇꯤꯡꯕꯕꯨ ꯀꯩꯗꯧꯋꯒꯦ
ꯑꯗꯨꯅꯤ ꯅꯪ ꯑꯩꯒ ꯑꯩꯁ ꯈꯪꯅꯕꯗꯒꯤ ꯍꯧꯅ ꯄꯩꯁꯥ ꯂꯧꯋꯦ
ꯎꯝ ꯀꯌꯥꯝ ꯑꯣꯏꯣꯏꯅꯦ ꯅꯃꯨꯗ
ꯅꯪ ꯍꯧꯖꯤꯛꯅꯦ ꯑꯩ ꯅꯪꯉꯣꯟꯗ ꯅꯪ ꯑꯩꯒꯤ ꯅꯝꯕꯔꯗꯅꯦ ꯉ ꯈꯪꯕ꯭ꯔꯥ
ꯎꯝ
ꯂꯨꯄꯥ ꯂꯤꯁꯤꯡ ꯇꯔꯥ ꯑꯃꯨꯛ ꯍꯥꯟꯅ ꯀꯥꯞꯄꯒꯦꯔꯥ
ꯄꯁꯤꯟ ꯇ꯭ꯔꯥꯃ
ꯍꯣꯏ ꯑꯗꯨꯅ ꯄ꯭ꯔꯣꯄꯣꯖꯦꯜꯒꯤ ꯌꯥꯅꯤꯉꯥꯏꯒꯤ ꯑꯣꯏꯅꯅꯦꯕ
ꯑꯣ ꯑꯣꯦ ꯑꯣꯦ ꯑꯗꯨ ꯑꯗꯨꯗꯤ ꯅꯣꯡꯃꯒꯤ ꯀꯍꯅ ꯍꯗ
ꯅꯣꯡꯃꯒꯤ ꯍꯥꯏꯗꯤ ꯀꯩꯅꯣ
ꯅꯣꯡꯃꯒꯤ ꯂꯨꯄꯥ ꯀꯌꯥꯅꯣꯕ
ꯎꯝ ꯀꯣꯏꯅꯕꯗꯗꯤ ꯅꯣꯡꯃ ꯂꯩꯇꯦ ꯀꯥꯏꯅꯣ
ꯑ ꯀꯣꯏꯅꯈ꯭ꯔꯗꯤ ꯑꯗꯨꯝ ꯌꯥꯔꯅꯦꯕꯀꯣ
ꯍꯣꯏ ꯌꯥꯗ꯭ꯔꯤꯉꯩꯒꯤꯁꯦ ꯈꯔ ꯇꯤꯡꯗꯣꯏꯕ
ꯑꯣꯀꯦ ꯑꯣꯀꯦ ꯑꯗꯨ ꯑꯣꯏꯔꯒꯗꯤ ꯂꯥꯏꯞ ꯇꯃꯁꯦ ꯀꯌꯥꯅꯣ ꯍꯥꯏꯔꯣꯅꯦ
ꯂꯥꯏꯞ ꯇꯥꯏꯝꯒꯤ ꯑꯣꯏꯅꯗꯤ ꯌꯥꯝ ꯌꯥꯝꯈ꯭ꯔꯅꯤ ꯀꯣꯔꯒꯤ ꯃꯊꯛꯇ ꯂꯥꯛꯑꯅꯤ
ꯁꯨꯅꯨ ꯀꯌꯥ ꯅꯍꯣꯏ ꯔꯅꯤꯅꯦ
ꯀꯣꯠ ꯆꯥꯒꯨꯝꯕꯗꯤ
ꯆꯃꯒꯨꯝ ꯑꯣꯀꯦ ꯐꯔꯦ ꯑꯗꯨ ꯑꯣꯏꯔꯒꯗꯤ ꯑꯩ ꯅꯪꯒꯤ ꯅꯝꯕꯔꯗ ꯀꯥꯞꯄꯛꯀꯦ ꯌꯥꯒꯗ꯭ꯔꯥ ꯅꯪꯒꯤꯗꯣ ꯀꯔꯤ ꯀꯣ ꯀꯅ
ꯍꯣꯏ
ꯀꯔꯦꯟ ꯃꯥꯥꯟꯗꯦ ꯅꯪꯗꯣ ꯑꯉꯥꯡꯒꯤꯗꯣ ꯃꯥꯜꯂ꯭ꯔꯦ
ꯅꯪ ꯌꯥꯝ ꯈꯪꯕ꯭ꯔꯥ ꯍꯥꯏꯁꯦ ꯂꯣꯏꯅ ꯌꯥꯏꯌꯦ
ꯔꯥ ꯂꯣꯏꯅ ꯌꯥꯏ ꯍꯥꯏꯕ ꯋꯥꯏꯗꯣ ꯌꯥ ꯍꯥꯏꯔ ꯀꯩꯅꯣꯗ
ꯌꯥꯅꯤ ꯑꯗꯨꯝ ꯀꯥꯞꯄꯣꯛꯑꯣ ꯈꯔ ꯈꯔ ꯀꯥꯞꯄꯣꯛꯑꯣ ꯅꯣꯡꯃ ꯅꯣꯡꯃꯒꯤ
ꯑꯩ ꯍꯧꯖꯤꯛ ꯇꯨꯝꯅꯤꯡꯉꯛꯑꯦ
ꯑ ꯍꯥꯏꯒꯦꯅ ꯑꯩꯉꯣꯟꯗ ꯀꯣꯜ ꯇꯧꯔꯛꯏꯔꯥ
ꯎꯝ ꯍ ꯍꯥꯏꯒ
ꯎꯆ ꯇꯔ ꯇꯔꯀꯅ
ꯌꯥꯝ ꯁꯥꯎꯕ꯭ꯔꯣ
ꯏꯩꯅ ꯣꯠ ꯍꯣꯡꯒꯥꯕꯣ
ꯎꯝꯝ ꯑꯩ ꯀꯔꯤꯒꯤꯅꯣ ꯈꯪꯗ ꯀ ꯃꯤꯠꯁꯦ ꯑꯩꯈꯣꯏ ꯍꯛꯀꯝ ꯆꯝꯗ ꯄꯤꯌꯦ ꯇꯧꯔꯣ ꯇꯥꯏ
ꯃꯤ ꯈꯨꯗꯤ ꯃꯅꯤ ꯑꯩ ꯀꯣꯏꯁꯨꯨꯗꯥꯥꯏꯒꯅꯤ
ꯑꯗꯏꯗꯤꯌꯥ ꯌꯥꯝꯁꯤ ꯍꯦꯟꯅꯇꯥꯇꯥ
ꯑꯩꯁꯨ ꯇꯑ ꯔ ꯔ ꯇꯥꯏ ꯀꯄꯩ ꯇꯥꯔ ꯇ
ꯎꯝ ꯀ ꯌꯨꯅꯤꯐꯣꯝꯗꯤ ꯎꯝ
ꯁꯐꯣ ꯌꯥ
ꯈꯪꯉꯦꯁꯤ ꯃꯤ ꯇꯥꯗꯕꯁꯨ ꯂꯩ ꯍꯥꯏꯕ
ꯍꯣꯏ ꯑꯗꯣ ꯃꯤꯗꯤ ꯈꯔ ꯈꯔꯗꯤ ꯂꯣꯏ ꯇꯥꯟꯅꯕꯅꯦ
ꯇꯥꯇꯥ
ꯈꯔ ꯈꯔꯗꯤꯃꯤ ꯇꯁꯨꯁꯨ ꯂꯑꯣꯕꯅꯦꯕ
ꯃꯁꯦꯥꯒ ꯇꯨꯝꯅ ꯃꯔꯒꯕ
ꯏꯔꯨꯖꯕꯒꯤ ꯏꯔꯨ ꯏꯔꯨꯖꯕꯒꯤꯕ
ꯑꯣ
ꯏꯅ ꯍꯦ ꯏꯎꯗꯜ ꯔꯥꯖꯥ
ꯉꯇꯂ ꯏꯅ ꯏꯖꯕꯗꯣ ꯆ ꯆꯥꯇ ꯈ ꯂꯗꯥꯏ
ꯅꯪꯦ ꯏꯔꯨꯁꯦꯗꯕ ꯃꯥꯅꯦ
ꯂꯨꯏꯌꯦ ꯅꯪ ꯈꯪꯒꯅꯤꯗ ꯉꯔꯥꯟ ꯁꯟꯗꯦꯗꯒ ꯂꯨꯕꯗꯣ
ꯈꯪꯗꯦꯗꯤ
ꯅꯅꯦ ꯑꯗꯨꯕꯨ ꯈꯪꯗꯅꯦ ꯅ ꯅ ꯏꯁꯁ ꯄꯣꯁꯥꯅꯆꯦ
ꯏꯁꯩ ꯑꯩ ꯏꯁꯩ ꯁꯛꯅꯤꯡꯗꯦ ꯏꯁꯩ ꯇꯥꯅꯤꯡꯗꯦ ꯅꯪ ꯏꯁꯩ ꯁꯛꯄ ꯃꯤꯔꯣ ꯅꯪꯕꯣ
ꯑ ꯏꯁꯩ ꯈꯔꯒ ꯃꯡꯛꯇ ꯇꯧꯔꯤꯦ
ꯏꯁꯩ ꯑꯩ ꯁꯨꯔ ꯇꯥꯗꯕ ꯃꯤꯅ ꯁꯛꯄꯁꯨ ꯇꯥꯅꯤꯡꯗꯦ
ꯀꯩꯒꯤꯅꯥꯁꯨ
ꯃꯁꯥꯒꯤ ꯑꯣꯏꯅ ꯑꯩꯗꯤ ꯁꯨꯔ ꯇꯥꯗꯕ ꯃꯤꯅ ꯁꯛꯄ ꯏꯁꯩꯁꯦ ꯇꯥꯅꯤꯡꯕ ꯑꯣꯏꯁ
ꯅꯨꯡꯁꯤꯕ ꯍꯨ ꯑꯩꯅ ꯍꯥꯟꯅ ꯈꯕ ꯁꯨꯝꯕꯒꯁꯦ ꯑꯩꯈꯣꯏꯒꯤ ꯌꯥꯝ ꯂꯩꯗꯥ ꯏꯁꯩ ꯑꯗꯗꯒꯤ ꯑꯩꯈꯣꯏ ꯏꯔꯦꯟ ꯇꯨꯔꯦꯟ ꯀꯥꯏꯗ ꯇꯥꯔꯕꯣ
ꯊꯥꯏꯅꯉꯥꯏ ꯑꯩꯒꯤ ꯀꯨꯟꯖ ꯕꯤꯍꯥꯔꯤꯒꯤ ꯏꯁꯩ
ꯀꯨꯟꯖꯕꯤꯌꯥꯔꯤꯅ ꯁꯠꯇꯦ ꯀꯟꯗꯔ ꯤ ꯌꯥꯗꯤꯅ ꯁꯛꯇ ꯅꯨꯡꯁꯤꯕ ꯍꯣꯏ ꯀꯥꯏꯅꯤꯡꯉꯥꯏ ꯒꯤꯅꯤ ꯑꯗꯣ ꯅꯨꯡꯁꯤꯕ ꯍꯨꯅꯤ ꯍꯥꯏꯕ ꯏꯁꯩ ꯑꯗꯒꯤ ꯑ ꯑꯩꯒꯤ ꯑ ꯏꯗꯤꯟ ꯇꯨꯔꯦꯟ ꯑꯗꯒꯤ ꯑꯩꯒꯤ ꯅꯨꯡꯁꯤꯔꯕ ꯊꯋꯥꯏ ꯃꯉꯥꯩ ꯂꯩ ꯑꯩꯔꯣꯏꯕ ꯑꯍꯟꯖꯅ ꯁꯛꯄꯤꯔꯝꯕꯅꯦ ꯌꯥꯝ ꯐꯖꯕ ꯏꯁꯩ ꯉꯥꯛꯇꯅꯦ ꯃꯣꯏꯁꯦ ꯁꯦꯡꯅ ꯍꯥꯏꯔꯕꯗ ꯑꯩꯈꯣꯏꯒꯤ ꯌꯥꯝ ꯐꯖꯩ ꯍꯥꯏꯇꯥꯔꯦ ꯑꯩꯈꯣꯏ ꯃꯅꯤꯄꯨꯔꯒꯤ ꯑꯣꯏꯅ ꯌꯥꯝꯅ ꯃꯣꯏꯗꯤ ꯂꯤꯖꯦꯟꯗꯔꯤ ꯍꯥꯏꯕ ꯇꯥꯔꯦ ꯁꯦꯡꯅ ꯍꯥꯏꯔꯕꯗ
ꯑꯗꯣ ꯑꯩꯅ ꯍꯥꯏꯗꯤꯅꯦ ꯑꯗꯨ ꯏꯁꯩ ꯁꯛꯄ ꯃꯤꯗ ꯍꯥꯏꯔꯣ
ꯏꯁꯩ ꯁꯛꯄꯁꯦ ꯑꯍꯥꯟꯕꯗ ꯀꯨꯟꯖꯕꯤꯍꯔꯤ ꯍꯥꯏꯕ ꯅꯨꯄꯥꯗꯨꯅꯅꯦ ꯑꯣꯏꯔꯤꯁꯤꯅ ꯀꯩꯅꯣ ꯎ ꯀꯨꯟꯖꯕꯤꯍꯥꯔꯤ ꯍꯥꯏꯔꯤꯁꯤꯅ ꯑꯩꯈꯣꯏꯒꯤ ꯀꯩꯅꯣꯗꯒꯤ ꯑꯁꯥꯝꯗꯒꯤ ꯍꯥꯏꯇꯥꯔꯦ ꯇ꯭ꯔꯤꯄꯨꯔꯥ ꯑꯁꯣꯝꯗꯒꯤ ꯂꯥꯛꯄ ꯑꯍꯟ ꯑꯃꯅꯦꯕ ꯃꯥꯁꯦ ꯑꯍꯟ ꯍꯥꯏꯁꯦ ꯌꯥꯝ ꯀꯥꯟꯅꯍꯟꯅꯗꯦ ꯃꯥ ꯍꯧꯖꯤꯛ ꯍꯧꯖꯤꯛ ꯍꯤꯡꯉꯤ ꯑꯗꯨꯝ ꯏꯁꯩ ꯁꯛꯄ ꯆꯠꯂ ꯑꯗꯨꯗꯨꯒ ꯀꯨꯟꯖꯕꯤꯌꯥꯔꯤꯅ ꯆꯄꯟꯗꯦ ꯀꯣꯏꯒꯤ ꯃꯀꯥ ꯑꯗꯨꯒꯤ ꯑꯍꯟꯗꯨ ꯁꯥꯝꯕꯅꯦ ꯑꯗꯒꯤ ꯍꯣꯏ ꯑꯩꯒꯤ ꯅꯨꯡꯁꯤꯔꯕ ꯊꯋꯥꯏ ꯃꯉꯥ ꯃꯣꯏ ꯃꯣꯏ ꯑꯗꯨꯝ ꯁꯛꯄꯅꯤꯗ ꯁꯦꯡꯅ ꯍꯥꯏꯔꯕꯗ ꯊꯥꯏꯅꯒꯤ ꯏꯁꯩ ꯁꯛꯄ ꯁꯩꯁꯛꯄꯁꯤꯡꯁꯦ ꯑ ꯃꯤꯅ ꯄꯨꯊ ꯏꯁꯩ ꯃꯌꯦꯛ ꯄꯨꯊꯣꯔꯛꯒ ꯃꯤꯅ ꯏꯁꯩ ꯃꯌꯦꯛ ꯄꯨꯊꯣꯔꯒ ꯃꯣꯏ ꯁꯛꯆꯕ ꯅꯠꯆꯗꯦꯕ ꯃꯥ ꯃꯁꯥꯅ ꯄꯨꯊꯣꯛꯆꯔ ꯃꯥ ꯃꯁꯥꯅ ꯁꯛꯆꯕꯤ ꯏꯁꯩꯅꯦꯕ ꯁꯦꯡꯅꯔꯒ ꯃꯥ ꯐꯥꯎ ꯐꯥꯎꯁꯤꯡ ꯑꯗꯣ ꯍꯧꯖꯤꯛꯀꯤ ꯅ ꯑꯃꯨꯛ ꯃꯤꯅ ꯑꯃꯨꯛ ꯏꯔꯅꯤ ꯃꯤꯅ ꯄꯨꯊꯣꯔꯛꯄ ꯏꯁꯩꯩꯗꯣ ꯑꯩꯅ ꯑꯃꯨꯛ ꯁꯛꯎꯕꯩ ꯋꯥꯔꯤꯅꯤꯗꯅ ꯑꯗꯨꯅꯕꯨ ꯑꯏꯕꯅ ꯑꯏꯕꯁꯤꯅꯤ ꯑꯗꯨꯅ ꯑꯗꯨꯅꯤꯅ ꯄꯥꯊꯣꯛꯅꯦ ꯊꯥꯏꯅꯩ ꯑꯗꯨꯅ ꯁꯩꯁꯛꯄ ꯍꯥꯏꯔꯒꯗꯤ ꯂꯣꯏꯔꯦ ꯑꯗꯨꯝ ꯒ꯭ꯌꯥꯟ ꯇꯥꯔꯦ ꯃꯥꯅ ꯏꯕꯅꯦꯅ ꯑꯩ ꯏꯗ ꯄꯁꯦꯁꯦꯦꯛꯄ ꯑ ꯑ ꯃꯥꯅꯤ ꯔ ꯋꯥꯅꯦ ꯁꯤꯒꯤ ꯀꯩꯁꯨ ꯃꯊꯧꯗꯤ ꯇꯥꯗꯕ꯭ꯔꯅ ꯈꯜꯂꯦ ꯋꯥꯈꯟꯗꯗꯤ
ꯍꯣꯏꯣꯏ ꯌꯥꯝ ꯐꯩ ꯑꯗꯨꯗꯤ ꯑꯩꯣꯟꯁꯨ ꯅꯪꯒꯤꯁꯨ ꯏꯁꯩ ꯑꯃ ꯏꯔ ꯭ꯔꯙ ꯑꯗꯨꯅ
ꯍꯣꯏ ꯏꯒꯦꯅꯗꯤ ꯈꯜꯂꯦ ꯋꯥꯈꯟꯁꯤꯗ ꯑꯗꯨꯕꯨ ꯍꯣꯏ ꯀꯣꯂꯣꯝ ꯂꯩꯅꯕ ꯄꯩꯁꯥꯐꯥꯎ ꯂꯩꯇ꯭ꯔꯀꯥꯟꯅꯤꯗ ꯀꯗ
ꯅꯅ ꯄꯩꯁꯥ ꯂꯥꯛꯄꯗꯤ ꯈꯣꯠꯄꯅꯤꯕꯨ ꯀꯂꯣ ꯄꯩꯁꯥꯕꯨ ꯂꯩꯇꯕ
ꯄꯩꯁꯥ ꯑꯃꯨꯒ ꯑꯃ ꯌꯥ ꯑꯃꯃꯦ ꯃꯣꯏꯗꯤ ꯃꯤꯅꯤꯌꯔ ꯕꯤꯂꯤꯅꯤꯌꯔꯣꯝꯗ ꯂꯥꯛꯀꯅꯤ ꯗꯣꯂꯔꯔꯣꯝꯗ ꯂꯥꯛꯑꯦꯕ ꯄꯩꯁꯥꯁꯦ ꯑꯗꯨꯗꯨꯅ ꯑꯩꯈꯣꯏꯒꯤ ꯁꯦꯡꯅ ꯍꯥꯏꯔꯕꯗ ꯑꯩꯈꯣꯏꯒꯤ ꯀ꯭ꯔꯣ ꯃꯔꯤ ꯃꯉꯥꯁꯤꯗꯤ ꯁꯦꯡꯅ ꯀꯩꯁꯨ ꯅꯠꯇꯦ ꯍꯥꯏꯕ ꯇꯥꯔꯦ
ꯎ ꯅꯆꯤꯟꯗꯣ ꯌꯥꯝ ꯊꯤꯔꯛꯑꯅꯤꯦ ꯅꯆꯤꯟꯗꯣ ꯄꯪꯅꯕ ꯊꯥꯖꯤꯟꯕ ꯍꯥꯏꯕ ꯑꯃꯗꯤ ꯈꯪꯕ꯭ꯔꯥ
ꯇꯁꯦꯡꯕꯅꯦ ꯀꯣꯂꯣꯝ ꯑꯝꯗ ꯗꯣꯂꯔ ꯁꯨꯛ ꯑꯗꯒꯤ ꯀꯂꯣ ꯕꯣꯗ ꯆꯂꯁꯤ ꯑꯦ ꯑꯗꯨꯅ ꯇꯔꯔ ꯁ
ꯑꯗꯣ ꯍꯥꯏꯔꯒ ꯅꯣꯏꯒꯤ ꯂꯧꯗꯣ ꯎꯈ꯭ꯔꯕꯣ
ꯎꯝ ꯎꯔꯤꯌꯦ ꯂꯩꯔꯤꯌꯦ ꯑꯩꯣꯏ ꯄꯥꯝ ꯂꯩꯔꯤꯌꯦ
ꯎꯝ ꯎꯔꯤꯕꯔꯤꯕꯕ
ꯎꯔꯤꯑꯌꯦ ꯀ ꯇꯥꯟꯗꯨ ꯎꯔꯤꯑꯌꯦ ꯎꯔꯦ ꯍꯧꯖꯤꯛ ꯃꯥꯏ ꯁꯤꯖꯟ ꯌꯧꯔꯛꯑꯕꯅꯦ ꯑꯗꯨꯅ ꯂꯣꯏ ꯎꯅꯔ ꯂꯣꯏꯔꯦꯗ
ꯑꯗꯣ ꯑꯩꯅ ꯅꯣꯏꯒꯤ ꯂꯧꯗꯣ ꯍꯧꯔꯒ ꯎꯔꯦ ꯑꯗꯨ ꯃꯇꯨꯡꯗ ꯍꯧꯖꯤꯛ ꯂꯧ ꯊꯥꯔꯕ꯭ꯔꯣꯕ
ꯇꯧ ꯊꯥꯈ꯭ꯔꯦ ꯐꯧ ꯅꯨꯡ ꯆꯥꯏꯕ ꯂꯣꯏ ꯂꯣꯏꯈ꯭ꯔꯦ ꯐꯧꯔꯣꯡ ꯆ ꯍꯥꯏꯒꯦ ꯍꯧꯒꯜꯂꯦ ꯑꯣꯏ
ꯑꯗꯨ ꯇꯥꯏꯞꯇ ꯑꯃꯨꯛ ꯇꯧꯗꯣꯏꯔꯣ
ꯑ ꯍꯧꯦꯗ ꯑꯗꯨꯝ ꯍꯧꯣꯡꯀꯛꯄ ꯁꯦꯝ ꯁꯦꯝ ꯄ꯭ꯔꯣꯁꯦꯁ ꯑꯗꯨꯝ ꯇꯧꯗꯣꯏꯅꯦ ꯍꯥꯏꯗ ꯁꯦꯝ ꯄꯔꯁꯤꯁꯅꯦ ꯀꯣꯏꯅ ꯇꯧꯕꯔ ꯁꯦꯝ
ꯑꯗꯨꯗꯤ ꯅꯍ ꯅꯍꯥꯃꯨꯛꯅ ꯑꯩꯅ ꯆꯥꯛ ꯊꯤꯜꯂꯤ ꯍꯇꯥꯡꯅ ꯅꯪꯅ ꯇꯧꯔꯗꯅ
ꯑꯗꯨꯗꯤ ꯅꯪꯅ ꯑꯃꯨꯛ ꯂꯥꯛꯑꯒ ꯂꯧꯕꯩꯔꯝꯃꯣ ꯑꯩꯅ ꯊꯤꯜꯂꯛꯑꯒꯦ ꯌꯨꯝꯗꯒꯤ
ꯑꯗꯣ ꯅꯪ ꯍꯟꯗꯛ ꯀꯅꯥ ꯀꯅꯥ ꯇꯧꯔ ꯂꯧꯕ ꯑꯣꯏꯗꯣꯏꯅꯣ
ꯑꯗꯣ ꯁꯤ ꯑꯩꯒꯤ ꯐ꯭ꯔꯦꯟ ꯈꯔ ꯇꯧꯔ ꯑꯗꯨꯝ ꯄꯩꯅꯤ
ꯍ ꯍ
ꯑꯩꯒꯤ ꯐ꯭ꯔꯦꯟ ꯈꯔꯒ ꯑꯗꯨꯝ ꯇꯧꯔꯛꯄꯩꯗꯨꯣꯏꯅꯦꯕ ꯑꯁ ꯒ꯭ꯌꯥꯟ ꯅꯣꯟꯊꯣꯛꯅ ꯇꯥꯈꯤꯗ꯭ꯔꯦꯗꯀꯣ
ꯂꯩ
ꯄꯅꯀꯥꯟ ꯅ ꯅꯣꯡ ꯀꯅꯣ ꯐꯒꯤꯅꯥ ꯇ ꯍꯥꯏꯔꯤꯕ
ꯐꯔꯤꯅ ꯀ꯭ꯌꯥꯟ ꯇꯥꯔꯣ ꯀ ꯇꯧꯣ
ꯅ ꯏ ꯃꯥꯅꯕꯁꯤꯒ
ꯍꯣꯏ ꯏꯃꯥꯟꯅꯕꯁꯤꯡꯒ ꯇꯧ ꯇꯒꯦ
ꯑꯩꯉꯣꯟꯗ ꯍꯥꯏꯗꯣꯛꯄ ꯌꯥꯗꯕ꯭ꯔꯥ ꯍꯥꯏꯁꯦ
ꯅꯪꯉꯣꯟꯗ ꯍꯥꯏꯔꯤꯁꯤꯗꯤ ꯑꯩ ꯐ꯭ꯔꯦꯟꯁꯤꯡ ꯑꯩꯗ ꯒ꯭ꯌꯥꯟ ꯇꯥꯔꯛꯀꯦ ꯇꯧꯔꯛꯀꯦ
ꯑꯩꯗꯤ ꯃꯃꯤꯡ ꯄꯟꯕ ꯌꯥꯗꯕ꯭ꯔꯕ
ꯎ ꯎꯝ ꯁꯨꯕ ꯆꯥꯎꯕꯤ ꯆꯥꯎꯕꯤ ꯆꯕꯤ ꯒ꯭ꯌꯥꯟ ꯇꯥꯗꯦꯀꯣ
ꯑꯣ ꯑꯩꯉꯣꯟꯗ ꯍꯥꯏꯗꯣꯛꯅꯤꯡꯗꯕ ꯍꯥꯏꯕ
ꯒ꯭ꯌꯥꯟ ꯇꯥ ꯍꯥꯏꯕ ꯑꯩꯅ ꯑꯅꯤꯖꯦ ꯅꯪ ꯒ꯭ꯌꯥꯟ ꯇꯥꯍ ꯂꯣꯏ ꯇꯥ ꯅ ꯄꯔꯦ
ꯍꯩꯊꯥ ꯄꯣꯊꯥꯗꯣ ꯍꯟꯗꯛꯇꯤ ꯀꯩ ꯑꯣꯏꯅ ꯇꯧꯗꯣꯏꯕ
ꯏꯆꯥ ꯄꯣꯊꯥꯗꯨ ꯍꯣꯏ ꯅꯣꯏꯅ ꯅꯪꯅꯔ ꯇꯧꯒꯦ ꯍꯥꯏꯔꯒꯅ ꯐꯔꯦꯩꯅ ꯄꯥꯔꯒ ꯏꯆꯥ ꯄꯣꯊꯥ ꯄꯨꯊꯔꯛ ꯍꯥꯏꯒ ꯅ ꯀꯩ ꯀꯩꯅꯣ ꯈꯔꯗꯤ ꯇꯧꯔꯅꯤ ꯃꯣꯏꯅ ꯆꯥ ꯊꯛꯅꯕ ꯃꯥꯅꯕꯨꯁ ꯊꯅꯄꯤ ꯃꯥꯅꯕꯨ ꯁꯤꯡꯅꯅ ꯄꯤꯅꯦ ꯍꯥꯏꯕꯗꯨꯒꯤ ꯈꯔ ꯇꯧꯕꯤꯔꯒ
ꯍꯟꯗꯛꯁꯨ ꯑꯩ ꯂꯥꯛꯇꯣꯏꯔꯣ
ꯎꯝ ꯂꯎꯒꯦꯗ ꯂꯧꯒꯔꯦ
ꯑꯦ ꯂꯥꯛꯎ ꯀꯩꯗꯧꯔꯒꯦꯕ ꯅꯪ ꯃꯉꯥꯜꯗꯨꯗꯤ ꯐꯖꯗꯦꯗ
ꯅꯁꯥꯒꯤ ꯄꯣꯠꯇꯨꯗ ꯂꯥꯛꯀꯗ꯭ꯔꯥ ꯍꯥꯏꯃꯗꯤ ꯑꯩꯈꯣꯏꯁꯨ ꯀꯩ ꯍꯥꯏꯗꯣꯏꯅꯣ ꯈꯪꯗꯕ
ꯂꯥꯛꯎ ꯈꯣꯠꯂꯨꯅ ꯍꯥꯏꯕ ꯑꯣꯏꯗꯤ ꯐꯩ ꯑꯗꯨ ꯅꯠꯇꯕꯤꯗ ꯂꯥꯛꯎ ꯀꯩꯅꯣ
ꯏꯁꯥꯒꯤ ꯄꯣꯠꯇꯨꯗ ꯂꯥꯛꯑꯣꯉ ꯁꯥꯒꯤ ꯄꯣꯠꯇꯣ ꯃꯌꯥꯝꯅ ꯑꯩ ꯏꯃꯥꯟꯅꯕ ꯃꯌꯥꯝ ꯇꯧꯈꯤꯗꯣꯏꯗꯨꯣ ꯅꯪ ꯅꯥꯔꯛꯄꯣꯠꯇꯅ ꯍꯔꯥꯎ ꯑꯩꯁꯤꯦ ꯇꯧꯈꯣꯅꯗꯧꯕꯗꯨ ꯑꯩ ꯂꯥꯎ ꯃꯥꯗꯤꯖ꯭ꯔꯦ ꯈꯟꯒ
ꯝ ꯍꯥ ꯑꯗꯨꯝ ꯅꯪꯒꯤ ꯆꯤꯟꯟꯅꯩ ꯍꯥꯏꯕꯗꯣ ꯌꯥꯝ ꯇꯥꯖꯅꯤꯡꯕ ꯍꯥꯏꯕꯗ
ꯑꯩꯒꯤ ꯅꯪ ꯑꯗꯨꯗꯒꯤ ꯄꯣꯂ ꯌꯥꯎꯗ꯭ꯔꯦꯀ‌ꯣ ꯑꯗꯨꯗꯤ
ꯃꯤ ꯎꯁꯤꯠꯇꯕꯗꯤ ꯇꯧꯔꯛꯀꯅ
ꯚꯥꯏ ꯁꯤ ꯇꯧꯁꯜꯂꯨ ꯁꯤ ꯆꯥꯁꯜꯂꯣ ꯁꯤ ꯊꯛꯆꯜꯂꯣ ꯋꯥꯍꯩꯗꯣ ꯋꯥꯍꯩꯗꯨ ꯋꯥꯟ
ꯑꯣ ꯋꯥꯍꯩꯗꯣ
ꯌꯥꯁ ꯋꯥꯍꯩꯗꯨ ꯋꯥꯔꯤꯟ
ꯑꯗ‌ꯣ ꯁꯣꯟꯅ ꯁꯛ ꯌꯥꯝ ꯊꯤꯕꯤꯔꯤꯁꯦ ꯃꯥꯏꯗꯣ ꯕ꯭ꯔꯁꯅ ꯑꯝꯇꯪ ꯇꯛꯁꯤꯔꯣ
ꯍꯣꯏ ꯀꯩꯁꯨ ꯀꯥꯏꯗ‌ꯦ ꯇꯛꯊꯠꯂ‌ꯛꯑꯣ
ꯎꯝ ꯃꯥꯏꯒꯗꯤ ꯑꯣꯜꯔꯦꯗꯤ ꯊꯥꯡꯇꯣꯛ ꯊꯝꯃꯅꯤ ꯇꯛꯈꯥꯏꯒ‌ꯦꯔꯥ ꯅ‌ꯦꯈꯥꯏꯒꯦꯔꯥ ꯇꯧꯔꯣ
ꯃꯨꯕꯁ‌ꯦ
ꯍꯟꯗꯛꯇꯤ ꯅꯣꯏꯒꯤ ꯃꯥꯏꯒꯤ ꯉꯥꯎꯊꯣꯛꯅꯕꯗꯣ ꯑꯝꯇꯪ ꯇꯧꯖꯤꯔꯅ ꯈꯜꯂꯤ
ꯕꯤꯕꯤꯒꯣ ꯇꯤꯠꯃꯦꯟ ꯑꯗꯨ ꯑꯗꯥ ꯇꯧꯕꯥꯗ‌ꯣ
ꯍꯣꯏ ꯍ‌ꯣ ꯍ‌ꯣꯏ ꯀꯩ
ꯃꯤ ꯃꯌꯥ ꯁꯦꯝꯈ꯭ꯔꯦ ꯃꯤ ꯂꯣꯏ ꯃꯌꯥ ꯁꯦꯝꯈ꯭ꯔꯦ ꯑꯩꯉꯣꯟꯗ ꯍꯥꯏꯔꯝꯕ ꯃꯤꯒꯩ ꯃꯤ ꯂꯣꯏ ꯁꯦꯝ ꯍꯥꯥ
ꯑꯩꯈꯣꯏꯒꯤ ꯀꯩꯅꯣꯗꯨꯁꯨ ꯃꯌꯥ ꯁꯦꯝ ꯂꯩꯔꯝꯃꯦ ꯄꯩ ꯄꯩꯁꯥꯗ ꯌꯥꯎꯕ ꯒꯥꯟꯙꯤꯗ‌ꯣ
ꯑꯡ
ꯑꯗꯨ ꯃꯌꯥ ꯁ‌ꯦꯝ ꯂꯩꯔꯝꯃ
ꯑꯗꯣ ꯑꯩꯒ